ꯍꯂꯣ ꯊꯝꯑꯣ ꯈꯥꯡꯁꯤꯁ‌ꯦ ꯇꯥꯕ꯭ꯔꯥ
ꯎꯝ ꯇꯥꯏ ꯇꯥꯏ
ꯅꯪ ꯐꯣꯟ ꯌꯦꯡꯉꯦꯅ ꯍꯥꯏꯗꯣ ꯑꯗꯨꯗꯣ ꯀꯩ ꯕ꯭ꯔꯥꯟꯒꯤ ꯑꯣꯏꯗꯣꯏꯅꯣ
ꯑꯥꯏꯐꯣꯟꯒꯥ ꯁꯦꯝꯁꯪꯒꯗ ꯌꯦꯡꯉꯦ ꯄꯥꯛꯅꯁꯨ ꯂꯩ ꯉꯝꯃꯣꯏꯗꯕꯅꯤꯅ ꯈꯤꯇꯪ ꯑꯅꯤꯃꯛꯇꯣ ꯗꯥꯎꯟ ꯄ‌ꯦꯃ‌ꯦꯟ ꯌꯥꯝ ꯆꯥꯎꯍꯧꯕ ꯑꯩꯉꯣꯟꯗ
ꯑꯗꯨꯅꯦ ꯇꯧꯁꯦ ꯑꯜꯇ꯭ꯔꯥꯒꯨꯝꯕꯗ ꯌꯦꯡꯒꯦ ꯇꯧꯔꯤꯔꯕ ꯅꯪꯅ
ꯅꯠꯇꯦ ꯀꯥꯏꯗꯒꯤ ꯑꯜꯇ꯭ꯔꯥꯅꯣ ꯑꯜꯇ꯭ꯔꯥꯒꯗꯤ ꯉꯝꯕꯣꯏ ꯆꯨꯝꯃꯤ ꯅꯣꯔꯃꯦꯜꯗꯅꯦ ꯅꯣꯔꯃꯦꯜꯗ ꯃꯣꯏ ꯁꯦꯝꯁꯪꯒꯤ ꯍꯧꯖꯤꯛꯀꯥꯟꯗ ꯂꯣꯟ ꯄꯤꯕꯁꯦ ꯑꯃ ꯑꯦ ꯊꯥꯔꯇꯤ ꯁꯚꯦꯟꯒ ꯑꯦ ꯐꯤꯞꯇꯤ ꯁꯚꯦꯟꯒ ꯄꯤ ꯍꯥꯏꯌꯦꯕꯀꯣ
ꯑꯥ
ꯑꯗꯨꯒ ꯑꯏꯐꯣꯟꯅꯒꯤꯅꯥ ꯐꯤꯞꯇꯤꯟ ꯁꯤꯛꯁꯇꯤꯟ ꯁꯕꯦꯟꯇꯤꯟꯗꯣ ꯄꯤ ꯍꯥꯏ ꯑꯗꯨ ꯐꯤꯞꯇꯤꯟꯗꯅꯦ ꯌꯦꯡꯉꯗꯨꯁꯨ ꯄ꯭ꯔꯣ ꯅꯨꯡ ꯄ꯭ꯂꯁ ꯅꯨꯡ ꯑꯝꯇꯅꯗꯤ ꯏꯆꯝ ꯆꯝꯕ ꯄꯣꯠꯇꯅꯦꯕ ꯑꯗꯥ ꯀꯩꯅꯣ ꯂꯩꯍꯧꯋꯦ ꯀꯨꯟ ꯇꯔꯦꯠꯂ ꯀꯩꯅꯣꯝ ꯂꯩꯍꯧꯋꯦ ꯀꯨꯟꯅꯤꯄꯥꯟ ꯃꯥꯏ ꯑꯣꯏꯒꯨꯝ ꯇꯧꯕꯅꯦ ꯑꯗꯨꯒ ꯑꯃ ꯁꯦꯝꯁꯪꯒꯤꯗꯨꯅꯅꯦ
ꯎꯝ
ꯏꯁ ꯇ꯭ꯋꯦꯟꯇꯤ ꯐꯣꯔ ꯀꯩꯀꯥꯗꯣ ꯑꯗꯨꯗꯩ ꯍꯟꯊꯕꯒꯩꯗꯤ ꯑꯝꯇ ꯄꯤꯗ꯭ꯔꯦ ꯍꯥꯏꯕꯀꯣ
ꯎꯝ
ꯐꯥꯏꯚꯇꯤ ꯐꯥꯏꯚꯂꯥ ꯀꯩꯅꯣꯝ ꯊꯣꯛꯂꯛꯄꯅꯦꯃꯤ
ꯆꯥꯎꯑꯦ
ꯑꯗꯨ ꯂꯣꯟꯗꯅꯦ ꯌꯦꯡꯉꯨꯅꯦ ꯗꯥꯎꯟ ꯄꯦꯃꯦꯟꯠꯇꯥꯅꯦ ꯈꯨꯆꯥꯎꯗꯣ ꯑꯩ ꯀꯤꯔꯦ ꯍꯥꯏꯕꯥꯥ ꯅꯪꯕꯣ
ꯑꯩꯗꯣ ꯍꯟꯗꯛ ꯁꯦꯝꯁꯪꯒꯤ ꯇꯦꯕ꯭ꯂꯦꯠ ꯑꯃ ꯂꯧꯋꯦꯕꯀꯣ ꯑꯠꯇ ꯑꯩꯈꯣꯏꯒꯤ ꯐꯦꯟ ꯏꯗꯤꯁꯟꯅ ꯃꯣꯁꯂꯤ ꯑꯗꯨꯕꯨꯗꯤ ꯄ꯭ꯔꯣꯁꯦꯁꯔ ꯌꯥꯝ ꯆꯥꯎꯕ ꯌꯥꯝ ꯐꯕ ꯄ꯭ꯔꯣꯁꯦꯁꯔꯗꯤ ꯅꯠꯇꯦ ꯑꯗꯨꯒ ꯑꯩꯈꯣꯏꯒꯤ ꯃꯥꯏꯗꯣ ꯑꯩꯅ ꯈ꯭ꯋꯥꯏꯗꯒꯤ ꯏꯁ꯭ꯀ꯭ꯔꯤꯟꯒꯨꯝꯗꯣ ꯈꯔ ꯄꯥꯛꯄꯗ ꯌꯦꯡꯉꯒ ꯑꯗꯣ ꯐ꯭ꯂꯦꯛꯁꯤꯞ ꯑꯗꯨꯅ ꯑꯩꯈꯣꯏ ꯑꯗꯨꯝ ꯈꯔ ꯀ꯭ꯋꯥꯂꯤꯇꯤ ꯐꯕ ꯄ꯭ꯔꯤꯃꯤꯌꯝ ꯁꯥꯏꯠꯀꯤ ꯀꯩꯅꯣꯗꯤ ꯑꯣꯏꯕꯅꯦꯕꯀꯣ ꯑꯗ ꯄ꯭ꯔꯣꯁ ꯀꯩꯕ ꯃꯣꯏꯒꯤ ꯁ꯭ꯅꯦꯞ ꯗ꯭ꯔꯦꯒꯟꯒꯨꯝꯕꯅ ꯈꯔ ꯐꯕ ꯃꯥꯜꯂꯦ ꯑꯗꯨꯒꯨꯝꯕ ꯅꯠꯇꯕ ꯑꯥ ꯑꯥ ꯑꯗꯨꯗꯤ ꯅꯠꯇꯦꯕ ꯑꯩ ꯑꯥꯥꯗꯨꯒꯤꯗꯨꯅꯃꯨꯛ ꯑꯗꯣ ꯑꯥꯥ ꯀꯩꯅꯣꯝ ꯍꯥꯏꯕ ꯑꯗꯨ ꯃꯣꯏꯒꯤ ꯑꯃ ꯂꯩꯕꯗꯣ ꯑꯗꯨꯒꯤꯗꯨꯗꯅꯦꯕ ꯑꯗꯨꯗ ꯁꯤꯖꯤꯟꯅꯕ ꯀꯥꯟꯗꯨꯗ ꯃꯣꯗꯦꯜꯗꯨꯕꯨꯗꯤ ꯆꯍꯤ ꯑꯃꯃꯨꯛꯇꯤ ꯐꯥꯔꯕꯅꯤ ꯔꯤꯂꯤꯁ ꯇꯧꯕ ꯑꯗꯨꯗꯣ ꯑꯩꯈꯣꯏꯒꯤ ꯐꯦꯟ ꯏꯗꯤꯁꯟ ꯑꯗꯨ ꯃꯣꯏꯗꯣ ꯑꯦꯁ ꯁꯦꯔꯦꯁ ꯑꯣꯏꯕꯅꯦꯕ ꯑꯩꯗꯣ ꯑꯦꯁ ꯇꯦꯟꯒꯅ ꯑꯣꯏꯕꯅꯦꯕ ꯑꯗꯨꯗꯤ ꯑꯦꯁ ꯇꯦꯟꯒꯤ
ꯑꯦꯐ ꯏ ꯑꯣꯏꯗꯕ ꯑꯥ
ꯑꯗꯥ ꯑꯦꯁ ꯇꯦꯟ ꯑꯦꯐ ꯏꯗꯨ ꯐꯦꯟ ꯏꯗꯤꯁꯟꯗꯨꯗ ꯀꯩꯅꯣ ꯑꯅꯤ ꯊꯣꯛꯄꯅꯦꯕ ꯚꯔꯖꯟ ꯑꯦꯐ ꯏꯒ ꯑꯦꯐ ꯏ ꯄ꯭ꯂꯁꯀ ꯑꯦꯐ ꯏꯤ ꯐꯁꯇ ꯂꯧꯕꯅꯦꯕ ꯑꯩꯅ ꯑꯗꯩꯗ ꯃꯣꯏꯗꯨꯗꯤ ꯁ꯭ꯇꯣꯔꯗꯗꯤ ꯑꯩꯈꯣꯏꯒꯤ ꯁꯦꯂꯨꯂꯔ ꯉꯥꯛꯇ ꯑꯣꯏꯕꯗꯁ ꯂꯥꯛꯄ ꯑꯗꯩꯗ ꯑꯩꯅ ꯑꯩꯗꯤ ꯋꯥꯏꯐ ꯁ꯭ꯏꯗꯨꯗꯪ ꯄꯥꯝꯃꯦ ꯁꯦꯂꯨꯂꯔꯗꯨꯗꯤ ꯁꯤꯝꯗꯨ ꯑꯃꯨꯛ ꯍꯥꯞꯄꯒ ꯁꯤꯖꯤꯟꯅꯕꯁꯨ ꯑꯗꯨ ꯃꯦꯅꯦꯖ ꯇꯧꯕꯗꯣ ꯑꯅꯤ ꯀꯥꯟꯅꯗꯦꯗ ꯑꯩꯉꯣꯟꯗꯗꯤ
ꯎꯝ
ꯃꯣꯁꯂꯤ ꯃꯦꯗꯤꯌꯥꯒꯨꯝꯕ ꯌꯦꯡꯕꯒꯤ ꯑꯗꯨꯒꯨꯝꯕ ꯄꯤ ꯗꯤ ꯑꯦꯐ ꯀꯨꯝꯕ ꯈꯔ ꯁꯦꯝꯕ ꯈꯣꯠꯄ ꯇꯧꯕꯒꯤꯅ ꯂꯧꯕꯅꯦꯕ ꯑꯗꯨꯗꯅꯦ ꯏꯕꯦꯝꯃꯅꯪꯕꯨ ꯃꯣꯏꯒꯤ ꯑꯣꯟꯂꯥꯏꯟ ꯄ꯭ꯔꯥꯏꯁꯁꯨꯨ ꯑꯗꯨꯝ ꯂꯥꯛꯑꯦꯕꯀꯣ ꯂꯥꯛꯄꯁꯦ ꯃ‌ꯣꯏꯅꯥ ꯍꯥꯏ ꯑꯗꯒꯤ ꯂꯨꯄꯥ ꯂꯤꯁꯤꯡ ꯑꯃꯃꯨꯛꯇꯤ ꯍꯦꯟꯒꯅꯤ ꯍꯥꯏꯕ ꯑꯣꯟꯂꯥꯏꯟꯗ ꯋꯦꯕꯁꯥꯏꯠꯇ ꯂꯩꯕꯗꯨꯗꯒꯤ ꯑꯗꯣ ꯑꯩꯈꯣꯏꯗꯤ ꯑꯩꯅ ꯈꯜꯂꯤꯁꯤꯅ ꯑꯣꯟꯂꯟ ꯄ꯭ꯔꯥꯏꯁꯗ ꯑꯦꯥꯖꯣꯟꯨꯝꯕ ꯐ꯭ꯞꯀꯥꯔꯠꯨꯝꯕ ꯂꯩꯕꯗꯣ ꯈꯜꯂꯨꯔꯦ ꯅꯠꯂꯝꯗ꯭ꯔꯦꯕꯀꯣ ꯃꯣꯏꯒꯤ ꯁꯥꯝꯁꯪꯒꯤ ꯑꯣꯐꯤꯁꯦꯜ ꯋꯦꯕꯁꯥꯏꯠꯇꯣ ꯑꯥ ꯑꯗꯨꯗꯩꯗꯤ ꯇꯥꯒꯦ ꯇꯥ ꯂꯨꯄꯥ ꯂꯤꯁꯤꯡ ꯇꯔꯨꯛ ꯂꯨꯄꯥ ꯂꯤꯁꯤꯡ ꯀꯩꯅꯣ ꯃꯔ ꯃꯔꯛꯇ ꯈꯔ ꯍꯣꯡꯕ ꯇꯔꯥꯒ ꯉꯥꯏꯔ ꯇꯥꯕ ꯑꯗꯩ ꯁꯨꯝ ꯐꯌꯥꯝ ꯇꯥꯗꯦꯕ ꯑꯗꯩꯗ ꯃꯥ ꯑꯩꯅ ꯃꯣꯏ ꯗꯤꯂꯔ ꯂꯩꯕ ꯑꯃ ꯁꯦꯝꯁꯦꯟ ꯈꯔ ꯆꯥꯎꯅ ꯑꯃ ꯂꯩꯕꯅꯦ ꯑꯗ ꯆꯠꯂꯦꯅ ꯃꯌꯥꯡ ꯅꯨꯄꯥ ꯑꯃ ꯑꯗꯩꯗ ꯇꯧꯔꯒ ꯑꯣꯏꯅ ꯍꯥꯏꯅꯔꯦ ꯑꯗꯨꯒ ꯃꯩꯇꯩ ꯃꯆꯥ ꯑꯃꯁꯨ ꯐꯝꯃꯝꯕ ꯑꯗꯥ ꯕꯦꯡ ꯑꯦꯀꯥꯎꯟꯒꯤ ꯃꯇꯝꯗꯨꯗ ꯄꯨꯔꯝꯃꯥꯏꯅ ꯆꯠꯂ ꯂꯩꯕꯅꯦꯕ ꯑꯩꯅ ꯈꯣꯏꯗꯣꯛ ꯁꯥꯎꯒꯠꯇꯅ ꯀꯩꯅꯣ ꯇꯧꯕ ꯃ‌ꯣꯏꯟ ꯄꯩꯁꯥ ꯊꯝꯗꯕ ꯐꯩꯅꯥꯁ ꯑꯦꯃ ꯄꯥ ꯑꯣꯏꯕꯒꯤ ꯑꯩꯈꯣꯏꯒꯤ ꯗꯦꯕꯤꯠ ꯇꯧꯒꯗꯕ ꯃꯥꯒꯤ ꯀꯛꯀꯗꯕ ꯃꯇꯝ ꯀꯛꯇꯕꯒꯤ ꯑꯩ ꯂꯣꯟ ꯂꯧꯁ꯭ꯔꯥꯅꯤ ꯌꯦꯡꯕꯅꯦ ꯑꯗꯨꯕꯨꯗꯤ ꯂꯣꯟꯗ‌ꯣ ꯃꯣꯏꯅ ꯊꯥ ꯀꯌꯥ ꯀꯌꯥꯅꯣ ꯂꯩꯕꯗꯣ ꯑꯩꯅ ꯊꯥ ꯑꯍꯨꯝꯗꯣ ꯌꯥꯝꯗꯕꯤꯗꯣ ꯑꯗꯨꯒꯨꯝꯕ ꯌꯦꯡꯁꯤꯥꯅ ꯇꯧꯕ ꯑꯗꯨꯒꯗꯤ ꯂꯣꯟꯗꯣ ꯕꯦꯡ ꯄꯥꯠꯅꯔꯁꯤꯞꯅꯗꯤ ꯗꯤꯀꯥꯜꯟ ꯇꯧꯛꯑꯦꯌꯦ ꯕꯦꯡ ꯄꯩꯁ ꯌꯥꯗꯕꯅ ꯀꯥꯃꯦ ꯐꯔꯦ ꯑꯗꯨꯗꯤ ꯀꯩꯅꯣ ꯑꯗꯨꯝ ꯂꯧꯔꯒꯦꯅ ꯍꯥꯏ ꯑꯗꯨꯒꯅꯦ ꯑꯩꯅ ꯑꯦꯁ ꯅꯥꯏꯟꯒꯤ ꯁꯦꯔꯤꯁ ꯁꯤꯅꯦꯕ ꯈꯔ ꯄꯋꯥꯔꯐꯨꯜ ꯑꯣꯏꯖꯦ ꯑꯗꯨ ꯅꯥꯢꯟꯒꯤꯗꯨ ꯄꯥꯝꯕꯗꯨꯗ ꯅꯥꯏꯟꯒꯤꯗꯨꯗꯤ ꯄꯣꯠꯇꯨ ꯂꯩꯔꯒꯁꯨ ꯐꯠꯇꯕ ꯅꯠꯇ꯭ꯔꯒꯅ ꯃꯈꯥꯗꯣ ꯈꯔ ꯋꯥꯕ ꯃꯥ ꯀꯩꯅꯣ ꯈꯔ ꯀꯨꯏꯔꯕꯅꯤꯅ ꯍꯥꯏ ꯆꯍꯤ ꯑꯅꯤ ꯑꯍꯨꯝ ꯐꯥꯔꯦ ꯃꯥꯗꯤ ꯑꯅꯤꯃꯨꯛ ꯐꯥꯔꯁꯨ ꯄꯣꯠꯇꯤ ꯐꯔꯤꯕꯅꯦꯕ ꯃꯥꯁ ꯑꯣꯟꯂꯥꯏꯟꯗꯤ ꯆꯥꯎꯕꯗꯣ ꯑꯗꯨ ꯀꯤꯗꯅ꯫ ꯍꯧꯖꯤꯛꯀꯤ ꯕꯌꯥꯗꯨꯗ ꯅꯪꯒꯤꯗꯣ ꯋꯥꯏ ꯐꯥꯏ ꯑꯣꯏꯗꯣꯏ ꯇꯥꯔꯒꯗꯤ ꯑꯩꯈꯣꯏꯅ ꯇꯣꯈꯥꯏꯅ ꯆꯦꯟꯗꯗꯤ ꯌꯥꯔꯔꯣꯏ ꯑꯗ ꯑꯩꯅ ꯆꯦꯟꯗꯣꯏ ꯇꯥꯔꯗꯤ ꯕꯌꯥ ꯀꯩꯅꯣ ꯑꯣꯟꯂꯥꯏꯟ ꯑꯦꯃꯖꯣꯟꯒꯨꯝꯕ ꯐ꯭ꯂꯤꯞꯀꯥꯔꯠꯀꯨꯝꯕ ꯅꯠꯇꯕ ꯗꯥꯢꯔꯦꯛ ꯋꯦꯕꯁꯥꯏꯠꯇꯒꯤ ꯆꯦꯟꯕ ꯌꯥꯒꯗ꯭ꯔ ꯍꯥꯏꯔ ꯀꯟꯗ ꯌꯥꯅꯤ ꯍꯥꯏꯔꯦꯀꯣ? ꯄꯩꯁꯥꯗꯤ ꯑꯗꯨꯃꯥꯏꯅ ꯂꯥꯛꯀꯅꯤꯀꯣ ꯃꯣꯢ ꯑꯦꯃꯖꯣꯟꯒꯨꯝꯕ ꯀꯩꯒꯨꯝꯕꯗꯩ ꯅꯠꯇꯕꯅꯤꯅ ꯑꯗꯨ ꯂꯥꯛꯀꯅꯤ ꯃꯥ ꯑꯗꯨꯝ ꯁꯦꯡꯅ ꯑꯩ ꯃꯃꯥꯡꯗ ꯑꯗꯨꯝ ꯇꯧꯋꯦꯕꯀꯣ꯫ ꯑꯗꯨꯒꯤꯗꯤ ꯑꯗꯨꯒ ꯂꯧꯔꯦ ꯏꯟꯁꯇꯨꯗꯤ ꯑꯗꯨꯝ ꯈꯔ ꯄꯥꯛꯑꯦꯕꯀꯣ ꯇꯦꯕ꯭ꯂꯦꯠ ꯑꯣꯏꯔꯒꯁꯨ- ꯑꯩꯅ ꯀꯩꯅꯣ ꯇꯧꯕ ꯊꯕꯛ ꯇꯧꯕ ꯈꯔ ꯅꯨꯡꯉꯥꯏꯅꯕꯅ ꯑꯗꯨꯒꯤ ꯌꯦꯡꯉ ꯂꯧꯕꯅꯤꯅ ꯄ꯭ꯔꯣꯁꯦꯁꯔꯒꯁꯨ ꯌꯥꯝ ꯇꯛꯂꯦ ꯑꯗꯨꯒꯅꯦꯔꯦ ꯀꯤꯕꯣꯔꯗꯁꯦ ꯁꯤꯖꯤꯟꯅ ꯌꯥꯏ ꯑꯗꯣ ꯀꯤꯕꯣꯔꯗꯠꯇꯨꯁꯨ ꯇꯥꯡꯉꯤꯕ ꯏꯕꯦꯃꯥ ꯀꯤꯕꯣꯔꯗꯠꯇꯨꯒ ꯂꯩ ꯉꯝꯗ꯭ꯔꯤꯗ
ꯁꯤꯟꯅꯕ ꯌꯥꯕ ꯑꯣꯏꯗꯤ ꯀꯩꯁꯨ ꯀꯥꯏꯗꯦꯗꯅ
ꯌꯥꯏ ꯇꯦꯕ꯭ꯂꯦꯠ ꯀꯝꯄ꯭ꯌꯨꯇꯔꯅꯦ ꯐꯤꯐꯇꯤ ꯅꯥꯏꯟ ꯂꯧꯋ ꯏꯕꯦꯃ ꯎꯝ ꯂꯦꯞꯇꯣꯞ ꯑꯗꯨꯝ ꯂꯩꯕ ꯌꯥꯔꯕꯅꯦ ꯄꯩꯁꯥ ꯍꯥꯞ ꯆꯜꯂꯒ ꯀꯩꯅꯣ ꯎꯝ ꯀꯩꯅꯣꯃꯥ ꯑꯩꯈꯣꯏꯒꯤ ꯃꯥ ꯀꯩꯕꯥ ꯃꯦꯛꯕꯨꯛ ꯑꯅꯧꯕ ꯀꯩꯅꯣ ꯇꯧꯈꯤꯕꯗꯣ ꯈꯪꯕ꯭ꯔꯥ ꯂꯣꯟꯁ ꯇꯧꯕ ꯃꯆꯥꯗꯣ ꯑꯗꯨꯗꯨ ꯑꯗꯨꯝ ꯂꯧ ꯌꯥꯔꯕꯅꯦꯕ ꯑꯗꯩꯗꯨꯗꯥ ꯑꯩꯅꯥ ꯇꯦꯕ꯭ꯂꯦꯠꯇꯨ ꯄꯣꯔꯇꯦꯕꯜ ꯑꯣꯏꯕꯒꯤ ꯄ꯭ꯔꯣꯖꯦꯛ ꯃꯆꯥ ꯃꯆꯥ ꯇꯧꯔꯛꯄ ꯍꯦꯍꯦ ꯀꯧꯔꯗꯤ ꯑꯦꯝ ꯌꯨꯗ ꯆꯠꯂꯗꯤꯅ ꯑꯩꯅ
ꯎꯝ
ꯇꯧꯕꯒꯤ ꯂꯧꯋꯦ ꯑꯗꯨꯒ
ꯄꯣꯔꯇꯦꯕꯜ ꯑꯣꯏꯕꯅꯕꯨꯗꯤ ꯑꯩꯈꯣꯏꯗ ꯈꯔ ꯀꯥꯅꯥ ꯆꯟꯅꯕ ꯍꯥꯏꯇꯥꯔꯦ ꯎꯝ ꯑꯩꯈꯣꯏꯁꯨ ꯂꯦꯞꯇꯣꯞꯇꯣ ꯄꯥꯏꯔ ꯐꯝ ꯁꯨꯝ ꯂꯩ ꯌꯥꯗꯦꯅꯀꯣ
ꯃꯥꯅꯦ ꯑꯗꯨꯁꯨ ꯄꯣꯔꯇꯦꯕꯜꯗꯤ ꯑꯣꯏꯌꯦ ꯕꯠ ꯀꯩ ꯍꯥꯏꯅꯤ ꯍꯥꯟꯅꯒꯤ ꯑꯣꯜ ꯃꯣꯗꯦꯜ ꯑꯣꯏꯔꯝꯅꯤꯅ ꯀꯨꯏꯁꯨ ꯀꯨꯏꯔꯦ ꯌꯥꯁꯨ ꯌꯥꯗꯕꯒ ꯑꯁꯤꯁꯦ ꯅꯨꯡꯉꯥꯏꯇ꯭ꯔꯦꯕ ꯀꯩꯅꯣꯗꯗꯤ ꯂꯦꯞꯇꯣꯞꯀꯨꯝꯕ ꯂꯩꯔꯛꯑꯗꯤ ꯈꯔ ꯐꯕ ꯀꯩꯅꯣꯗ ꯀꯣꯗꯤꯡꯒꯨꯝꯕ ꯈꯔ ꯄ꯭ꯔꯣꯒ꯭ꯔꯥꯃꯤꯡ ꯁꯤꯖꯤꯟꯅꯔꯗꯤ ꯀꯩꯅꯣꯗ ꯌꯥꯗꯗꯤ ꯀꯩꯕ ꯃꯦꯛꯕꯨꯛꯇ ꯅꯠꯇ꯭ꯔꯗꯤ ꯌꯥꯗꯝꯅꯤꯅ ꯑꯗꯨꯗꯨꯒꯤꯁꯨ ꯇꯧꯔꯤꯕ ꯄꯩꯁꯥꯗꯨꯗꯁꯨ ꯇꯧꯗ ꯂꯣꯏ ꯀꯨꯠꯈ꯭ꯔꯦ ꯏꯕꯦꯝꯃ ꯑꯗꯨ ꯂꯣꯏꯔ ꯒꯅꯦ ꯅꯪꯕꯨꯅꯦ ꯆꯥꯔꯖꯔꯁꯨ ꯃꯥꯗꯤ ꯆꯥꯔꯖꯔ ꯍꯥꯞꯇꯕꯅꯦꯕ ꯄꯦꯟꯗꯤ ꯍꯥꯞꯄꯦꯗꯅ ꯁꯦꯝꯁꯪꯒꯤꯅ ꯑꯃꯨꯛ ꯑꯗ ꯆꯥꯔꯖꯔꯗꯣ ꯃꯔꯤ ꯍꯥꯞꯄꯦ ꯑꯦꯗꯥꯞꯇꯔ ꯌꯥꯎꯗꯦ ꯑꯦꯗꯥꯞꯇꯔꯗꯨꯝ ꯂꯩꯔꯦ ꯑꯗꯒꯤ ꯑꯃꯨꯛ ꯀꯩꯅꯣꯗꯣ ꯑꯃꯨꯛ ꯇꯦꯕ꯭ꯂꯦꯠ ꯀꯕꯔꯗꯣ ꯑꯃꯨꯛ ꯂꯩꯔꯦ ꯑꯗꯒꯤ ꯑꯃꯨꯛ ꯃꯥꯒꯤ ꯏꯁꯀ꯭ꯔꯤꯟꯒꯤ ꯇꯦꯝꯄꯔ ꯒ꯭ꯂꯥꯁꯇꯨꯁꯨ ꯄꯣꯠꯇꯩꯗꯤ ꯄꯥꯛꯑꯕꯅꯤꯅ ꯐꯖꯔꯦꯅ ꯇꯦꯝꯄꯔ
ꯑꯦꯁꯦꯁꯔꯤꯁ ꯂꯣꯏ ꯆꯠꯈ꯭ꯔꯦꯕ
ꯂꯣꯏ ꯆꯠꯈ꯭ꯔꯦ ꯃꯥꯏꯅꯁ ꯆꯠꯂꯒ ꯌꯥꯝ ꯋꯥꯔꯦ ꯑꯩꯁꯦ ꯃꯊꯥ ꯁꯥꯔꯒ ꯄꯨꯔꯥ ꯂꯨꯄꯥ ꯆꯥꯝ ꯆꯅꯤꯗ ꯍꯦꯟ ꯄꯥꯏꯗꯦ ꯇꯠꯂ ꯂꯩꯕꯅꯦꯕ
ꯐꯣꯟꯁꯨ ꯂꯩꯅꯤꯡꯕꯅ ꯂꯣꯏꯔꯦ ꯑꯗꯩ ꯌꯥꯒꯤ ꯑꯣꯇꯤꯁꯨꯨ ꯑꯃꯨꯛ ꯇꯥꯁꯤꯜꯂꯤ ꯄꯩꯁꯥ ꯌꯥꯝ ꯆꯥꯎꯕꯅꯦꯕ ꯍꯟꯗꯛꯇꯨ ꯅꯥꯁꯨ ꯅꯥꯔꯛꯑꯕ ꯈꯥꯡ ꯉꯝꯃꯔꯣꯏꯗꯕ꯫ ꯌꯥꯗꯣ ꯌꯥꯡꯈꯩ ꯍꯣꯏ ꯄꯩꯔ ꯍꯧ ꯑꯩꯁꯦ ꯃꯅꯨꯡꯗ ꯑ ꯍꯧꯒꯠꯂꯛꯇ꯭ꯔꯕ ꯍꯥꯏꯇꯥꯔꯦ꯫ ꯁꯔꯨ ꯃꯅꯨꯡꯗ ꯍꯧꯔ ꯂꯩꯔꯤꯅꯦꯕ꯫ ꯑꯗꯨꯃꯥꯏ ꯇꯧꯔ ꯂꯧꯊꯣꯛꯈꯤꯕꯅꯦꯕ ꯑꯩꯒꯥ ꯌꯥꯁꯨ꯫ ꯅꯥꯀꯟ ꯁꯥꯏꯠ ꯑꯃꯒꯤꯁꯨ꯫ ꯍꯟꯗꯛ ꯁꯣꯝꯅꯥꯀꯟ ꯁꯥꯏꯠ ꯁꯥꯏꯠꯀꯤꯖꯤ ꯑꯃꯨꯛ ꯍꯧꯎꯔꯛ ꯄꯒꯤꯅꯦ ꯑꯁ ꯂꯣꯏꯔꯦ ꯄ꯭ꯔꯥꯏꯚꯦꯠꯇꯗꯤ ꯅꯥꯏꯟꯇꯤꯟ ꯊꯥꯎꯖꯟꯔꯣꯝ ꯆꯪꯉꯦ ꯍꯥꯏꯌꯦ ꯃꯣꯏ ꯅꯍꯥꯟ ꯊꯩꯅꯕꯗ ꯁꯤꯛꯁꯇꯤꯟꯃꯨꯛ ꯆꯪꯉꯝꯗꯧꯗꯤ ꯃꯥꯜꯂꯦꯗ꯫ ꯔꯤꯝꯁꯇ ꯂꯧꯊꯣꯛꯀꯦ ꯇꯧꯕꯅꯦ ꯑꯗꯨ ꯔꯤꯝꯁꯀꯤꯁꯨ ꯇꯦꯁ ꯇꯧꯕꯗꯣ ꯄꯩꯁꯥ ꯂꯧꯋꯦꯕ ꯍꯥꯏꯕ꯭ꯔꯥ ꯀꯩꯅꯣꯝ ꯍꯥꯏꯌꯦ ꯄ꯭ꯔꯥꯏꯚꯦꯠꯇ ꯇꯧ ꯐꯗꯣꯏꯔꯣ ꯈꯪꯗꯦ ꯇꯦꯁ ꯇꯧꯕꯗꯣ꯫
ꯆꯪꯂꯣꯏꯔ ꯀꯥꯟꯗꯨꯗ ꯍꯤꯗꯥꯛ ꯃꯦꯗꯤꯀꯦꯁꯟ ꯃꯌꯥꯝ ꯑꯗꯣ ꯑꯗꯨꯒꯤꯅꯤ ꯇꯜꯂꯤꯁꯦ ꯅꯠꯇ꯭ꯔꯥ
ꯑ ꯑꯣ ꯇꯤ ꯇꯧꯕꯅꯤꯅꯅꯦ ꯈ꯭ꯋꯥꯏ ꯂꯨꯔꯤꯁꯦ ꯑꯣ ꯇꯤ ꯇꯧꯕꯅꯤꯅ ꯃꯣꯏ ꯑꯣꯇꯤ ꯆꯥꯔꯖ ꯆꯪꯉꯦꯕꯀꯣ ꯑꯩ ꯅꯍꯥꯟꯃꯨꯛ ꯃꯃꯥꯡꯗ ꯖꯦꯅꯤꯝꯁ ꯇꯧꯋꯦꯕ ꯖꯦꯅꯤꯝꯁꯤꯇꯁꯨ ꯑꯣꯇꯤ ꯆꯥꯔꯖ ꯆꯪꯉꯦ ꯑꯗꯩꯗꯤ ꯃꯣꯏꯒꯤ ꯍꯤꯗꯥꯛ ꯂꯥꯡꯊꯛ ꯃꯌꯥꯝꯗꯤ ꯏꯁꯥ ꯂꯣꯏꯅ ꯑꯃꯨꯛ ꯂꯩꯖꯩꯑꯕ ꯗꯣꯛꯇꯔ ꯆꯪꯕ ꯁꯛꯁꯟ ꯅꯨꯡꯁꯟ ꯀꯩꯀꯥꯗꯣ ꯇꯦꯁ ꯅꯨꯡ ꯇꯧꯕ ꯈꯣꯠ ꯇꯦꯁꯀꯤꯅ ꯈꯔ ꯐ꯭ꯔꯤ ꯑꯣꯏꯒꯤꯕ ꯑꯗꯣ ꯍꯟꯗꯛꯇꯤ ꯇꯦꯁꯁꯨ ꯄꯩꯁꯥ ꯆꯪꯅꯤꯑꯕ꯭ꯔꯥ ꯀꯩꯅꯣꯝ ꯍꯥꯏꯔꯛꯏ
ꯏꯕꯦꯟꯃꯥ ꯑꯩꯗꯤ ꯀꯩꯅꯣꯒꯤꯗ ꯑꯁꯤꯃꯥꯟ ꯒꯣꯃꯦꯟꯒꯤ ꯆꯠꯄꯁꯦ ꯑꯩꯗꯤ ꯈꯪꯕ꯭ꯔ ꯋꯥꯈꯜ ꯌꯥꯝ ꯁꯣꯟꯊꯖꯥꯅꯤ ꯏꯕꯦꯝꯃ ꯑꯅꯥꯕ ꯃꯌꯥꯝꯗꯨ ꯎꯔꯛꯄꯗ ꯎꯝ ꯅꯣꯏꯕꯨꯗꯤ ꯑꯗꯣ ꯂꯩꯇꯝꯅꯤꯅ ꯀꯔꯤꯝ ꯈꯜꯂꯝꯃꯣꯏ ꯑꯩꯗꯤ ꯊꯥꯏꯔꯣꯏꯗꯀ ꯂꯩꯕꯅꯤꯅ ꯈꯪꯕ꯭ꯔꯥ ꯑꯁ ꯃꯊꯥ ꯁꯥꯕ ꯌꯥꯎꯖꯥꯅ ꯑꯩꯗꯣ ꯃꯃꯥꯡꯒꯤꯗ ꯄꯨꯛ ꯌꯦꯠꯂꯣꯝ ꯁꯥꯏꯠ ꯗ ꯅꯥꯏꯌꯦ ꯆꯠꯂꯒꯅꯤ ꯄꯦꯟꯀ꯭ꯔꯦꯇꯤꯛ ꯀꯦꯟꯁꯔ ꯇꯦꯁ ꯇꯧꯔꯂꯅ ꯑꯩꯗꯤ ꯊꯔꯛ ꯍꯨꯟꯈꯠꯇꯅ
ꯑꯩꯕꯨ ꯍꯧꯖꯤꯛꯁꯨ ꯈꯔ ꯈꯔ ꯈꯔ ꯅꯨꯡꯉꯥꯏꯇꯦꯀꯣ ꯃꯥ ꯗꯥꯏꯕꯦꯇꯤꯛ ꯄꯦꯁꯦꯟ ꯑꯣꯏꯌꯦ ꯆꯥꯕ ꯊꯛꯄꯁꯨ ꯃꯇꯝ ꯅꯥꯏꯗꯦ ꯑꯃꯔꯣꯝꯗ ꯍꯥꯏꯔꯗꯤ ꯂꯥꯏꯔꯤꯛ ꯄꯥꯔꯒ ꯐꯝꯃꯒ ꯇꯧꯔꯛ ꯂꯩꯕꯁꯦ ꯌꯥꯝ ꯑꯟꯍꯦꯜꯗꯤꯗꯤ ꯑꯣꯏꯕ ꯄꯣꯠꯅꯦꯕ
ꯎꯝ ꯋꯀꯤꯡꯒꯨꯝꯕ ꯈꯔ ꯍꯥꯏꯔꯞ ꯆꯠꯊꯣꯛꯑꯒ ꯖꯣꯒꯤꯡ ꯅꯨꯡꯒꯤꯡ ꯈꯔ ꯆꯠꯄ ꯌꯥꯔꯗꯤ ꯐꯕ
ꯏꯁ ꯀꯥꯏꯗ ꯑꯗꯨ ꯃꯇꯝꯗꯣ ꯆꯠꯄꯣꯏ ꯁꯠꯄꯗꯤ ꯀꯔꯄꯥꯅ ꯑꯃꯨꯛ ꯍꯤꯞ ꯄꯣꯊꯥꯍꯧꯐꯩ ꯃꯤ ꯂꯣꯏ ꯍꯥꯏꯅꯦꯕ ꯋꯥꯀꯤꯡ ꯆꯠꯂꯣ ꯉꯍꯥꯛ ꯆꯠꯂꯣ ꯃꯣꯏꯅꯗꯤ ꯍꯥꯏꯅꯤꯇꯥ ꯌꯦꯪꯉꯨꯅꯦ ꯇꯨꯏꯁꯟꯒꯤ ꯆꯥꯡꯁꯦ ꯂꯣꯏꯔꯛꯑꯀꯥꯟꯗꯨꯗ ꯀꯩꯅꯣ ꯃꯆꯥ ꯑꯅꯤꯗꯣ ꯑꯃꯨꯛ ꯇꯧꯔꯅꯤ ꯑꯗꯒꯤ ꯑꯃꯨꯛ ꯇꯨꯝꯃꯅꯤ ꯑꯃꯨꯛ ꯍꯧꯒꯠꯂꯛꯑꯅꯤ ꯑꯗꯒꯤ ꯑꯃꯨꯛ ꯑꯩ ꯏꯁꯥꯒꯤ ꯄꯔꯁꯣꯅꯦꯜ ꯇꯥꯏꯝ ꯑꯃꯨꯛ ꯇꯧꯔꯅꯤ ꯑꯗꯨꯝ ꯃꯇꯝꯗꯨ ꯁꯨꯡꯀꯣꯟ ꯀꯣꯟꯅꯗꯤ ꯏꯃꯨꯡꯒꯤ ꯊꯕꯛꯁꯨ ꯑꯝꯇ ꯌꯥꯎꯗ꯭ꯔꯝꯅꯤ ꯁꯤꯗ
ꯎꯝ
ꯑꯗꯨꯗꯨꯅ ꯑꯁ ꯈꯪꯗꯦ ꯊꯕꯛ ꯏꯪꯈꯥꯡ ꯑꯃꯨꯛ ꯇꯧꯅꯤꯡꯉꯦꯗ ꯁꯛ ꯌꯥꯝ ꯅꯨꯡꯁꯤꯗꯕ ꯑꯃ ꯌꯥꯎꯕ꯫ ꯍꯥꯥ
ꯑꯦ ꯑꯗꯨ ꯍꯥꯏꯔꯒ ꯅꯪꯗꯣ ꯅꯪ ꯅꯪꯅ ꯕꯤ ꯇꯤ ꯑꯦꯁ ꯀꯤ ꯐꯦꯟ ꯑꯣꯏꯕ꯭ꯔꯣ?
ꯊꯥꯏꯅ ꯑꯣꯏꯕꯅꯤꯗ ꯍꯣꯖ
ꯑꯣ ꯄ꯭ꯔꯕꯤꯅꯥꯅ ꯍꯥꯏꯔꯛꯑꯦ ꯑꯩ ꯑꯩꯅꯦ ꯍꯧꯖꯤꯛꯀꯥꯟ ꯀꯟꯅ ꯉꯥꯎꯈꯠꯂꯛꯏ꯫ ꯔꯕꯤꯅꯥꯅ ꯂꯁꯃꯦꯗꯤ ꯌꯥꯝ ꯉꯥꯎꯖꯕꯅꯦ ꯉꯥꯎꯋꯦꯒ ꯍꯥꯏꯔꯛꯑꯦ ꯑꯗꯨꯗ ꯑꯩꯅ ꯀꯩꯅꯣ ꯍꯥꯏꯁꯤꯕꯣ꯫
ꯏꯁ ꯑꯗꯥꯏꯗ ꯃꯨꯛ ꯍꯍ ꯃꯥꯡꯕ ꯌꯥꯕ ꯃꯥꯡꯉꯝꯃꯕꯅꯦ ꯑꯃ ꯑꯗꯨ ꯈꯛꯇ ꯌꯥꯝ ꯂꯩꯔꯝꯕꯒꯤ ꯍꯧꯖꯤꯀꯥꯥꯟꯗꯤ ꯑꯝ ꯀꯣꯕꯤꯠ ꯃꯠꯇꯝꯒꯤꯗ ꯑꯁ ꯑꯩꯒꯤ ꯗꯤꯄ꯭ꯔꯦꯁꯟ ꯅꯥꯕꯒꯤ ꯇꯧꯈꯤꯕꯅꯦ ꯑꯗ꯭ꯋꯥꯏ ꯃꯇꯝꯗ ꯑꯩꯁꯦ ꯄꯨꯔꯥ ꯇꯣꯛꯈ꯭ꯔꯕꯅꯦ ꯋꯥꯠꯆꯞꯀꯗꯣ ꯑꯝꯇ ꯑꯣꯟꯂꯥꯏꯟ ꯂꯩꯇ꯭ꯔꯤꯗꯣ ꯑꯩ꯫ ꯃꯤ ꯀꯅꯥꯝꯕꯨꯗꯤ ꯂꯩꯕꯨꯗ ꯂꯩ ꯫ ꯅꯠꯇ꯭ꯔꯕꯅꯦ ꯑꯩꯈꯣꯏ ꯕꯦꯠꯁꯀꯤ ꯑꯅꯝꯕ ꯑꯗꯣ ꯁꯨꯝ ꯂꯩꯅ꯫ ꯑꯇꯣꯞꯄ ꯁꯣꯁ꯭ꯌꯦꯜ ꯃꯦꯗꯤꯌꯥ ꯑꯝꯇ꯫ ꯁꯤꯖꯤꯟꯅꯔ ꯑꯦꯛꯇꯤꯞ ꯑꯣꯏꯕꯒꯤ ꯀꯩꯅꯣꯁꯦ ꯈꯪꯗꯦ ꯀꯩ ꯍꯥꯏꯅꯤ ꯄꯨꯔꯥ ꯀꯩ ꯍꯥꯏꯅꯣ ꯑꯥꯏꯁꯣꯂꯦꯁꯟꯗ ꯂꯩꯕꯁꯤꯅ ꯏꯟꯅꯔ ꯄꯤꯁ ꯐꯪꯉꯦ ꯍꯥꯏ꯫
ꯎꯝ ꯑꯗꯨ ꯑꯩꯈꯣꯏ ꯀꯥꯡꯕꯨꯒꯤ ꯑꯌꯥꯝꯕꯅ ꯑꯣꯏꯕ ꯇꯧꯕ ꯃꯥꯜꯂꯦꯀꯣ ꯈꯔ ꯈꯔꯗꯤ꯫
ꯑꯩꯈꯣꯏ ꯀꯨꯟ ꯄꯨꯟꯕ ꯒ꯭ꯔꯨꯞꯈꯩꯗ ꯑꯣꯏ ꯇꯧꯔꯦ ꯑꯗꯨ ꯋꯥꯔꯤ ꯄꯥꯎ ꯐꯥꯎꯅ ꯊꯕꯛ ꯏꯟꯈꯥꯡ ꯑꯃ ꯊꯣꯛꯂꯛꯑꯀꯥꯟꯗꯕꯨꯗꯤ ꯑꯗꯨꯝ ꯄꯨꯂꯞ ꯆꯠꯁꯦ ꯈꯣꯠꯁꯦ ꯍꯥꯏꯅ ꯇꯧꯅꯕ꯫ ꯊꯕꯛ ꯑꯇꯣꯞꯄꯗꯗꯤ ꯁꯤꯅꯁꯨ ꯄꯥꯝꯃꯦꯕ ꯑꯩ ꯁꯨꯃꯥꯏꯅ ꯇꯧꯕꯁꯤꯅ꯫ ꯑꯟꯅꯦꯁꯦꯁꯔꯤꯗ ꯑꯗꯨꯝ ꯇꯧꯂꯩꯕꯩ ꯇꯟꯂꯤꯗꯅ
ꯎꯝ
ꯃꯦꯆ꯭ꯌꯨꯔ ꯈꯔ ꯑꯣꯏꯕ ꯉꯥꯛꯇꯅꯦ ꯑꯩꯈꯣꯏꯗꯣ ꯑꯋꯥꯕ ꯉꯥꯛꯇꯅꯤꯗ ꯍꯧꯔꯛꯄꯅꯤꯅ ꯀꯣꯛꯁꯤꯗ ꯂꯦꯟ ꯃꯌꯥꯝ ꯊꯥꯗꯅ ꯌꯥ
ꯎꯝ ꯃꯥꯅꯦ ꯃꯥꯅꯦ
ꯑ ꯈꯪꯗꯦꯗ ꯕꯤꯠꯀ ꯌꯥꯎꯗꯦ ꯀꯜꯄꯅꯥ ꯑꯃꯨꯛꯃꯨꯛ ꯈꯜꯂꯨ ꯈꯜꯂꯨ ꯅꯠꯇ꯭ꯔꯥ
ꯕꯤꯠꯄꯨꯗꯤ ꯁꯨꯡꯌꯥꯎꯕꯨ ꯌꯥꯎꯗ꯭ꯔꯕꯅꯤꯅ ꯇꯟꯕꯅ ꯂꯣꯏꯔꯕꯅꯤꯅꯦ ꯄꯩꯁꯥ ꯃꯔꯣꯝ ꯄꯥꯏꯗꯕꯁꯤꯗꯅꯦ ꯄꯩꯁꯥꯁꯨ ꯄꯥꯏꯅꯤꯡꯉꯤ ꯇꯧꯔꯤꯁꯦ꯫
ꯑꯗꯣ ꯅꯪꯒꯤꯗꯨꯁꯨ ꯄꯩꯁꯥꯗꯨꯣ ꯈꯔ ꯆꯥꯎꯈꯠꯄ ꯌꯥꯏꯌꯦ ꯀꯜꯄꯅꯥ ꯎꯝ ꯄꯤꯛꯃꯜꯂꯦ ꯑꯉꯥꯡ ꯑꯅꯤ ꯇꯥꯛ ꯑꯗꯤ ꯑꯩ ꯍꯥꯏꯁꯦ ꯍꯣꯏ ꯍꯥꯏꯕꯕꯨꯗꯤ ꯉꯝꯕꯕꯨꯗꯤ ꯉꯝꯗꯕꯩꯅꯤꯀꯣ ꯑꯗꯣ ꯑꯩꯅ ꯍꯥꯏꯁꯤꯅꯦ ꯀꯩꯒꯤꯅꯣꯗꯤ ꯑꯩꯗꯣ ꯍꯟꯗꯛ ꯑꯅꯤ ꯆꯠꯄ ꯑꯃꯁꯤꯗ ꯈꯪꯡꯉꯦꯕ ꯑꯩꯗꯣ ꯍꯥꯟꯅ ꯑꯝꯇꯪ ꯆꯠꯄꯅꯤꯅ ꯑꯩꯁꯨ ꯐꯤꯗ ꯀꯌꯥ ꯃꯥꯏꯟ ꯇꯧꯔꯝꯗꯦꯕ ꯑꯃ ꯖꯤꯗꯤ ꯇꯥꯛꯄ ꯌꯥꯝ ꯋꯥꯔꯛꯄꯒꯤ ꯑꯃ ꯀꯩ ꯍꯥꯏꯗꯣꯏꯅꯣ ꯏꯐ꯭ꯔꯠ ꯄꯤꯔꯛꯏꯗꯨꯒ ꯆꯥꯅꯔꯛꯇꯕꯒꯤ ꯑꯗꯨꯝ ꯄꯣꯊꯥꯅꯤꯡꯉꯛꯄꯗꯣ ꯊꯕꯛ ꯑꯗꯨꯃꯥꯏꯅ ꯇꯧꯋꯦ ꯎꯝ ꯑꯗꯨꯅꯤꯅꯦ ꯇꯧꯔꯤꯁꯦ ꯈꯪꯗꯦ ꯊꯕꯛ ꯏꯟꯈꯥꯡꯁꯤꯁꯨ ꯒꯣꯚꯦꯔꯃꯦꯟꯠꯒꯤꯁꯨ ꯑꯩꯅꯥ ꯍꯥꯏꯁꯦ ꯂꯥꯏꯔꯤꯛ ꯐꯅꯥꯌꯝ ꯄꯥꯔꯁꯨ ꯑꯩꯈꯣꯏꯅ ꯇꯣꯞ ꯍꯣꯜꯗꯔꯗꯤ ꯑꯣꯏꯔꯛ ꯑꯣꯏꯗꯕꯅꯤꯅ꯫ ꯇꯣꯞꯍꯣꯜꯗꯔ ꯍꯥꯏꯗꯤ ꯄꯣꯖꯤꯁꯟ ꯍꯣꯜꯗꯔ ꯑꯣꯏꯔꯛꯑꯒꯅ꯫ ꯈꯔ ꯂꯥꯏꯅ ꯆꯪꯕꯩ ꯋꯥꯅꯤ ꯐꯤ ꯀꯩꯀꯥ ꯈꯔ ꯑꯦꯛꯁꯇ꯭ꯔꯥ ꯊꯤꯕꯗꯣ ꯅꯠꯇ꯭ꯔꯥ꯫
ꯎꯝ ꯑꯗꯨꯁꯨ ꯊꯕꯛꯇꯣ ꯑꯣꯗꯗꯤ ꯋꯥꯗꯣꯏꯅꯤꯅ
ꯑꯗꯣ ꯎꯝ ꯑꯗꯨꯅꯦꯗꯣ ꯑꯁ ꯈꯪꯗꯦ ꯃꯊꯥ ꯌꯥꯝ ꯁꯥꯏꯌꯦ ꯅꯦꯠ ꯖꯦ ꯑꯥꯔ ꯑꯦꯐ ꯀꯨꯝꯕ ꯀꯩꯒꯨꯝꯕ ꯄꯨꯔꯥ ꯐꯥꯎꯈꯒꯔꯕ ꯑꯃ ꯐꯕ
ꯎꯝ
ꯇꯧꯕ ꯈꯣꯠꯄꯒꯤꯁꯨ ꯃꯈꯥ ꯐꯔꯗꯔ ꯁꯇꯗꯤ ꯇꯧꯕꯁꯤꯁꯨ ꯀꯣ
ꯎꯝꯗꯣ ꯇ꯭ꯋꯦꯟꯇꯤ ꯑꯗꯨꯋꯥ ꯇꯥꯔꯛꯄ ꯌꯥꯏꯗ ꯄꯩꯈꯥ ꯖꯨꯟꯒꯤ
ꯎꯝ ꯈꯪꯗꯦꯗꯥꯏꯗ ꯇꯥꯔꯛꯀꯗ꯭ꯔꯥ ꯑꯩꯗꯤ ꯃꯃꯥꯡꯗ ꯑꯝꯇ ꯌꯥꯎꯔꯛꯇꯕꯅꯤꯅ ꯑꯩꯗꯤ ꯗꯥꯏꯔꯦꯛ ꯈꯪꯗꯦ ꯏꯕꯦꯝꯃꯥ ꯊꯤꯜꯍꯟꯕꯗꯨꯁꯨ ꯑꯩꯁꯦ ꯀꯩꯝ ꯍꯩꯇꯦ ꯑꯩꯗꯤ ꯀꯩꯅꯣ ꯇꯧꯗꯣꯏꯁꯦ ꯄꯦꯄꯔ ꯀꯩꯅꯣꯒꯨꯝꯕꯒ ꯄꯤꯕ꯭ꯔꯣ ꯑꯩꯈꯣꯏꯒꯤ ꯔꯐ ꯄꯦꯄꯔ ꯋꯥꯛ
ꯑ ꯑꯥ ꯔꯕ ꯄꯦꯄꯔ ꯑꯃ ꯄꯤꯔꯛꯀꯥꯅꯤ
ꯃꯤ ꯑꯩꯗ ꯁꯣꯝꯗ ꯌꯥꯝ ꯍꯣꯠꯇꯣꯔꯤ ꯀꯥꯟꯁꯤꯗ
ꯀꯣꯟꯅꯅꯕꯗꯨꯣ ꯂꯧꯕ ꯌꯥꯔꯝꯒꯅꯤ
ꯅꯠꯇꯗꯅ ꯑꯃꯗ ꯀꯌꯥꯅ ꯍꯣꯠꯇꯣꯏꯅꯣ ꯈꯪꯗꯦꯀꯣ ꯑꯩꯅꯣ ꯍꯣꯠꯇꯣꯏꯁꯦ ꯑꯃꯇ ꯍꯣꯠꯂꯝꯗꯕ꯭ꯔꯥꯁꯨ ꯑꯩꯗꯣ ꯍꯅꯥ ꯄꯤꯄꯔꯦꯁꯟ ꯏꯕꯦꯝꯕ ꯂꯥꯏꯔꯤꯛ ꯀꯗꯤ ꯇꯨꯊꯥꯎꯖꯟ ꯇ꯭ꯋꯦꯟꯤꯊ꯭ꯔꯤ ꯑꯗꯒꯤ ꯂꯩꯕ ꯍꯧꯈ꯭ꯔꯕꯅꯤ
ꯑꯁ ꯑꯩꯗꯤ ꯀꯨꯏꯔꯦ ꯑꯩꯁꯨ ꯁꯨꯡꯄꯥ ꯄꯥꯗꯦ ꯑꯩꯕꯣ ꯑꯩꯁꯨ ꯆꯞ ꯃꯥꯟꯅꯩ
ꯑꯗꯨ ꯅꯣꯏꯗꯤ ꯑꯇꯩ ꯑꯇꯩ ꯑꯦꯛꯖꯥꯝꯁꯨ ꯑꯗꯨꯝ ꯌꯥꯎꯕꯒꯤ ꯈꯣꯠꯄ ꯌꯦꯡꯁꯜꯂꯦ ꯑꯗꯨꯗꯤ ꯅꯣꯏꯗꯤ ꯎꯝ ꯈꯔꯗꯒꯤ ꯀ꯭ꯂꯥꯁ ꯑꯩꯠ ꯁꯚꯦꯟ ꯑꯩꯠ ꯇꯥꯂꯛꯄ ꯚꯥꯏ ꯍꯥꯏꯗꯣ ꯑꯩꯗꯤ ꯍꯟꯗꯛꯇꯅ ꯇꯥꯛꯇꯅ ꯍꯥꯏ ꯅꯪꯗꯤ ꯍꯥꯟꯗꯤ ꯑꯗꯨꯝ ꯐꯖꯅ ꯇꯥꯛꯂꯛꯄꯅꯤꯅ
ꯀꯥꯏꯗꯤ ꯋꯥꯔꯤꯅꯣ ꯏꯕꯦꯃ
ꯀꯥꯏ ꯁꯔꯨꯅꯨꯍꯦ ꯅꯠꯀꯤꯗꯣ ꯍꯥꯏꯐꯦꯠ ꯐꯦꯠꯄꯨꯗꯤ ꯑꯩꯁꯨ ꯈꯔ ꯂꯩꯔꯗꯤ ꯕꯤꯠ ꯇꯦꯛꯂꯛꯀꯅꯤꯗ ꯍꯧꯖꯤꯛ ꯁꯨꯝ ꯑꯩꯅ ꯁꯨꯝ ꯍꯥꯏꯗꯤ ꯃꯤꯅ ꯈꯔ ꯍꯥꯏꯗꯤ ꯄꯤ ꯑꯩꯁ ꯗꯤ ꯇꯧꯕ ꯉꯝꯗꯕꯩ ꯈꯣꯠꯇꯕꯩ ꯁꯨꯝ ꯀꯩꯅꯣ ꯇꯧꯕ ꯈꯣꯠꯄ ꯈꯔ ꯍꯥꯏꯕ ꯇꯧꯔꯛꯑꯗꯤꯅ ꯑꯩꯅ ꯈꯤꯇꯪ ꯄ꯭ꯔꯤꯄꯦꯔꯦꯁꯟ ꯇꯧꯒꯦ ꯇꯧꯕꯅꯤ ꯇ꯭ꯔꯥꯏ ꯑꯝꯇꯪ ꯇꯧꯒꯦꯅ ꯍꯥꯏꯗꯤ ꯅꯣꯛꯅꯕ ꯐꯖ ꯌꯥꯝꯃꯤꯗꯅ ꯃꯤꯁꯦ
ꯎꯝ